ꯑꯣ ꯑꯥ
ꯆꯥꯛ ꯆꯥꯔꯕ꯭ꯔꯣ
ꯆꯥꯔꯦ
ꯀꯩ ꯏꯟꯖꯥꯡ ꯆꯥꯕ
ꯎꯝ ꯃꯥꯏꯔꯦꯟ ꯃꯅꯥ ꯆꯥꯏ ꯅꯪꯗꯤ
ꯑꯩꯗꯤ ꯕꯣꯢꯂꯔ ꯆꯥꯏꯌꯦ
ꯕ꯭ꯔꯣꯏꯂꯔ
ꯎꯝ
ꯎꯝ ꯉꯁꯥꯏꯁꯨ ꯍꯧꯖꯤꯛꯁꯨ
ꯉꯁꯥꯏꯗꯤ ꯂꯣꯀꯦꯜꯅꯤꯗꯅ
ꯎꯝ ꯍꯥꯎꯔꯦꯅꯦ
ꯎꯝ ꯍꯥꯎꯋꯦ ꯍꯥꯎꯋꯦ ꯑꯗꯨꯕꯨ ꯁꯥꯏ
ꯏꯁ ꯉꯁꯥꯏ ꯑꯉꯥꯡ ꯑꯉꯥꯡꯗꯣ ꯅꯪ ꯍꯦꯛ ꯆꯠꯈꯤꯕꯒ ꯀꯞꯄ ꯍꯧꯋꯦꯅꯦ ꯌꯥꯗꯦ ꯁꯛ ꯌꯦꯡꯉꯦ
ꯍꯧꯖꯤꯛꯇꯤ ꯀꯔꯤ ꯇꯧꯕ꯭ꯔ
ꯍꯤꯞꯂꯝꯕꯅꯦꯗ ꯐꯣꯟ ꯑꯦꯡꯔꯒ ꯍꯧꯖꯤꯛꯇꯤ ꯅꯨꯡꯗꯥꯡ ꯑꯣꯏꯕꯅꯤꯅ
ꯎꯝ
ꯀ꯭ꯌꯥꯝ ꯊꯦꯡ ꯊꯦꯡ ꯇꯨꯝꯒꯦ
ꯄꯨꯡ ꯇꯔꯥ ꯑꯗꯨꯋꯥꯏꯗ ꯑꯗꯨꯝ ꯇꯨꯝꯃꯦꯅ
ꯎꯝ
ꯅꯪꯗꯤ
ꯈꯪꯗꯦꯗ ꯉꯔꯥꯡꯗꯤ ꯄꯨꯡ ꯅꯤꯄꯥꯟꯗ ꯇꯨꯝꯃꯦ
ꯎꯨꯏꯁ ꯉꯜꯂꯦꯍꯦ
ꯇꯨꯝꯅꯤꯡꯉꯛꯑꯦ ꯑꯧ ꯂꯝꯕꯤ ꯊꯕꯛ ꯆꯠꯄꯒꯤ ꯋꯥꯕ ꯃꯥꯜꯂꯦ ꯉꯔꯥꯡ ꯍꯜꯂꯛꯑꯦꯗꯅ
ꯎꯝ
ꯑꯗꯨꯒꯤ ꯉꯁꯤꯁꯨ ꯅꯨꯡꯊꯤꯟꯗ ꯐꯖꯅ ꯇꯨꯝꯃꯦ ꯇꯨꯝꯅꯤꯡꯗꯧ ꯃꯥꯟꯗ꯭ꯔꯦ
ꯎ ꯐꯔꯦꯅꯦ ꯅꯣꯏꯗꯤ ꯇꯨꯝꯕ ꯃꯇꯝꯁꯨ ꯐꯪꯗꯦꯅꯦꯍꯦ
ꯑꯉꯥꯡ ꯇꯨꯝꯕ ꯃꯇꯝꯗ ꯇꯨꯝꯃꯨ ꯇꯨꯝꯅꯤꯡꯉꯥꯏꯁꯨ ꯊꯕꯛ ꯑꯃꯨꯛ ꯂꯩꯅꯤ
ꯊꯨꯝꯕ ꯑꯃꯨꯛ ꯂꯩꯅꯤ ꯍꯧꯖꯤꯛꯅ ꯐꯤ ꯁꯨꯕ ꯂꯣꯏꯔꯒ ꯑꯗꯨꯝ ꯐꯝꯂꯒ ꯂꯩꯔꯤꯅꯤ
ꯑꯣ ꯃꯄꯥꯗꯤ ꯎꯗꯦꯅ
ꯊꯕꯛ ꯆꯠꯈꯤꯅꯤ
ꯎꯝ ꯑꯗꯨꯝ ꯂꯧꯕꯤꯔꯗꯤ ꯍꯌꯦꯡ ꯍꯌꯦꯡ ꯈꯪꯗꯦꯕꯨ ꯆꯠꯇꯧ ꯃꯥꯟꯗꯦꯗ ꯌꯨꯝꯒꯤ ꯊꯕꯛ ꯈꯔ ꯁꯨꯒꯦ ꯅꯣꯡ ꯆꯨꯗ꯭ꯔꯗꯤ ꯅꯨꯡ ꯁꯥ ꯈꯔꯥ ꯇꯣꯛꯑꯗꯤ
ꯎꯝ
ꯌꯨꯝꯁꯦ ꯌꯦꯡꯕ ꯌꯥꯗ꯭ꯔꯦ ꯖꯪꯒꯜ ꯐꯣꯔꯦꯁ ꯃꯥꯂꯦ
ꯅꯣꯡ ꯆꯨꯨꯔꯗꯤ ꯀꯩ ꯀꯩꯅꯣ ꯆꯥꯁꯤꯅ
ꯑꯣ ꯌꯥꯏ ꯎꯝ ꯑꯣ ꯀꯔꯤ ꯆꯥꯁꯤꯒꯦ
ꯈꯪꯗꯦ ꯁꯤꯡꯖꯨ ꯁꯥꯁꯤꯔꯥ ꯄꯨꯔꯤ ꯆꯁꯤꯔꯥ
ꯁꯤꯡꯖꯨꯒ ꯄꯨꯔꯤꯁꯨ ꯍꯥꯎꯒꯅꯤꯌꯦ ꯄꯨꯔꯤ ꯈꯛꯇ ꯆꯥꯕꯁꯨ ꯌꯥꯝ ꯆꯥꯕ ꯉꯝꯗꯦꯗꯅ ꯑꯝꯃꯣꯔꯣꯛ ꯑꯁꯥꯕꯒꯨꯝꯕ ꯂꯩꯇ꯭ꯔꯗꯤ
ꯎꯝ ꯏꯌꯥ ꯌꯥꯏ
ꯎꯝ ꯄꯔꯥꯊꯥꯁꯨ ꯍꯥꯎꯕ ꯎꯝ ꯄꯔꯥꯊꯥꯁꯨ ꯍꯧꯕ ꯍꯩꯕꯅꯦ ꯀꯥꯎꯈ꯭ꯔꯦ ꯃꯆꯟ ꯃꯆꯟ ꯀꯔꯤ ꯀꯔꯤ ꯍꯥꯞꯄꯅꯣ ꯍꯥꯏꯕꯗꯣ
ꯑꯩꯁꯨ ꯍꯩꯗ ꯇꯟꯕ ꯑꯗꯨꯕꯨ ꯈꯔ ꯋꯥꯏꯌꯦ ꯄꯔꯊꯥꯁꯦꯝꯕꯗꯤ ꯈꯔ
ꯑꯩ ꯅꯍꯥꯟ ꯍꯣꯇꯦꯜꯗ ꯊꯕꯛ ꯇꯧꯕ ꯃꯇꯝꯗ ꯄꯔꯥꯊꯥ ꯁꯦꯝꯃꯦꯕ ꯄꯔꯥꯊꯥ ꯍꯧꯋꯦꯕꯀꯣ
ꯎꯝ
ꯑꯗꯨꯗ ꯍꯩꯕꯅꯤꯗ
ꯑꯣ
ꯋꯥꯕꯖꯥꯠꯅꯦ ꯄꯔꯥꯊꯥ ꯍꯧꯕꯁꯨ ꯌꯣꯟꯅꯕꯅꯤꯅ ꯃꯌꯥꯝ ꯃꯌꯥꯝ ꯇꯧꯋꯦꯗꯅ
ꯎꯝ
ꯋꯥꯏ
ꯎꯝ ꯋꯥꯏ ꯋꯥꯏ
ꯑꯦ ꯍꯟꯗꯛꯇꯤ ꯑꯣꯟꯂꯥꯏꯟꯗ ꯑꯣꯗꯔꯁꯨ ꯇꯧꯋꯦ ꯌꯥꯔꯝꯃꯅꯤꯀꯣ
ꯈꯪꯗꯦ
ꯑꯩ ꯅꯍꯥꯟ ꯌꯦꯡꯕꯗ ꯌꯥꯕ ꯃꯥꯜꯂꯦ ꯍꯥꯏꯗꯤ ꯍꯣꯡꯉꯤꯗꯅ ꯃꯤꯁꯣꯒꯨꯝꯕꯗꯤ
ꯎꯝ ꯇꯧꯕꯗꯤ ꯌꯥꯕꯅꯦ ꯑꯗꯣ ꯍꯧꯖꯤꯛꯀꯥꯟꯁꯦ ꯗꯤꯂꯤꯕ꯭ꯔꯤ ꯆꯠ ꯎ ꯂꯛꯇꯕꯀꯣ ꯑꯃꯨꯛꯀ ꯀꯦꯟꯁꯦꯜ ꯑꯃꯨꯛ ꯆꯠꯀꯅꯤ ꯍꯥꯔꯒꯤꯁꯒꯨꯝꯁꯨ ꯍꯣꯡꯉꯦꯕ
ꯑꯣ ꯑ ꯀꯩꯅꯣ ꯁꯦꯝꯅꯕꯗꯣ ꯇꯛꯅꯕꯒ ꯀꯩꯅꯣꯗꯣ ꯄꯨꯔꯤ ꯁꯦꯝꯅꯕ ꯔꯣꯇꯤ ꯃꯦꯀꯔꯗꯣ ꯎꯝ ꯑꯗꯨꯒ ꯀꯠꯇꯤꯡ ꯕꯣꯔꯠꯀꯨꯝꯕꯗꯣ ꯄꯥꯝꯃꯦꯕ ꯍꯣꯡꯉꯦꯕ ꯌꯨꯝꯗ ꯌꯥꯝ ꯗꯔꯀꯥꯔ ꯑꯣꯏꯌꯦ ꯃꯔꯛ ꯃꯔꯛꯇꯀꯣ
ꯎꯝ
ꯁꯦꯝꯃꯒ ꯆꯥꯅꯕ
ꯎꯝ ꯃꯥꯒ ꯎ ꯅꯃꯒꯅꯄꯥꯥꯗꯤ ꯄꯨꯔꯝꯃꯕꯣ
ꯑꯩꯈꯣꯏ ꯏꯃꯥꯗꯤ ꯇꯨꯝꯈ꯭ꯔꯦ ꯑꯩꯈꯣꯏ ꯕꯥꯅ ꯐꯣꯟ ꯌꯦꯡꯉꯤ
ꯎꯝ
ꯕꯤꯗꯤꯑꯣ ꯌꯦꯡꯕ ꯃꯥꯜꯂꯦ ꯊꯦꯡꯅ ꯇꯨꯝꯕꯅꯤꯗ ꯉꯟꯅꯁꯨ ꯑꯃꯨꯛ ꯍꯧꯒꯠꯀꯅꯤ
ꯇꯔꯦꯠ ꯑꯗꯨꯒ ꯑꯩꯉꯣꯟꯗꯅ ꯇꯔꯦꯠ ꯃꯈꯥꯏꯗ ꯍꯧꯗꯣꯛꯑꯅꯤ ꯍꯧꯒꯠꯂꯅꯦ ꯄꯨꯡ ꯀꯥꯌꯥꯗ ꯍꯒꯠꯂꯦ ꯅꯪꯗꯤ
ꯑꯩꯈꯣꯏꯗꯤ ꯄꯨꯡ ꯃꯉꯥ ꯅꯨꯡꯉꯥꯏꯗ ꯑꯗꯨꯒꯤ ꯎꯝ ꯇꯨꯝꯕꯁꯦ ꯑꯁ ꯃꯄꯨꯡ ꯐꯥꯗꯦꯅ ꯇꯨꯝꯃꯁꯨ
ꯇꯨꯝꯁꯤꯠ ꯐꯥꯗ꯭ꯔꯦ
ꯎꯝ
ꯄꯨꯡ ꯇꯔꯦꯠ ꯃꯈꯥꯏꯗ ꯍꯧꯒꯜꯂꯦ ꯅꯨꯡꯊꯤꯟꯗꯨꯁꯨ ꯑꯃꯨꯛ ꯊꯨꯝꯅꯤ ꯅꯨꯡꯉꯥꯏꯔꯦ
ꯅꯨꯡꯉꯥꯏꯅꯤ ꯅꯨꯡꯉꯥꯏꯅꯤ ꯑꯣꯏꯅꯤꯡꯉꯦ ꯑꯩ
ꯑꯉꯥꯡ ꯉꯥꯏꯍꯥꯛ ꯂꯧꯕꯤꯒꯦ ꯇꯨꯝ ꯇꯨꯝꯒꯦ ꯍꯥꯏꯅꯤꯡꯉꯥꯏꯁꯨ ꯑꯉꯥꯡꯗꯤ ꯄꯪꯀꯞꯇ ꯀꯞꯄꯦ
ꯎꯝ
ꯉꯁꯥꯏ ꯉꯥꯛꯇꯪ ꯂꯧꯕꯁꯨ ꯀꯞꯄꯗꯣ ꯌꯥꯗꯦ
ꯎꯝ
ꯑꯗꯨꯒꯤ ꯑꯩꯈꯣꯏ ꯏꯃꯥꯗ ꯂꯧꯍꯜꯂꯤꯅꯦ ꯀꯞ ꯀꯞꯄꯥ ꯍꯧꯕꯗ ꯊꯦꯝꯕ ꯍꯩꯇ꯭ꯔꯕ
ꯑꯝ
ꯋꯥꯔꯤ ꯇꯥꯔꯒ ꯅꯣꯛꯏꯌꯦ ꯌꯨꯝ ꯃꯅꯨꯡꯗꯒꯤ ꯅꯣꯛꯁꯤꯜꯂꯛꯑꯦ ꯏꯀꯥꯏꯕ ꯑꯃꯨꯛ ꯌꯥꯎꯌꯦ
ꯑꯩꯗꯤ ꯉꯁꯤꯗꯤ ꯄꯨꯡ ꯀꯌꯥꯗ ꯇꯨꯝꯅꯤ
ꯈꯪꯗꯦꯗ ꯉꯥꯏꯍꯥꯛ ꯂꯩꯔꯒ ꯎ ꯚꯤꯗꯤꯑꯣꯒꯤ ꯅꯥꯏꯑ ꯈꯔ ꯌꯦꯡꯉꯒ
ꯁꯤꯔꯦꯜꯒ ꯌꯦꯡꯕ꯭ꯔꯥ ꯃꯨꯚꯤꯒ
ꯍꯟꯗꯛ ꯌꯦꯡꯗ꯭ꯔꯦꯗ ꯌꯦꯡꯅꯤꯡꯗ꯭ꯔꯦ ꯕꯤꯠ ꯌꯥꯎꯗꯦ
ꯑꯝ
ꯐꯥꯏꯚ ꯖꯤꯁꯨ ꯐꯪꯗꯕꯅ ꯗꯇꯥ ꯂꯥꯛꯁꯨ ꯂꯥꯛꯑꯦ
ꯋꯥꯏ ꯐꯥꯏꯚ ꯖꯤ ꯐꯪꯗꯕꯅꯤ ꯁꯤꯗꯗꯤ
ꯎꯝ ꯐꯥꯏꯚꯁꯤ ꯐꯪꯗ꯭ꯔꯦ ꯑꯗꯨꯅ
ꯐꯥꯏꯚ ꯖꯤ ꯐꯣꯟꯁꯨ ꯄꯥꯏꯕ ꯉꯝꯗ꯭ꯔꯦꯅꯦ ꯑꯩꯈꯣꯏꯗꯤ
ꯑꯝ
ꯄꯥꯏꯔꯛꯀꯅꯤꯗ ꯑꯩꯒꯤꯁꯨ ꯂꯣꯟꯗ ꯂꯧꯔꯤꯅꯦ
ꯑꯣ ꯎꯝ
ꯋꯥꯠꯂꯤ ꯄꯩꯁꯥ ꯊꯤꯈ꯭ꯔꯕ
ꯎꯝ
ꯎꯝ
ꯍꯣꯏ ꯂꯩꯇ꯭ꯔꯦ
ꯂꯩꯇ꯭ꯔꯦ ꯈꯨꯗꯛꯇ ꯄꯩꯁꯥ ꯈꯨꯠꯇ ꯌꯥꯎꯗꯕꯅꯤꯅ ꯂꯣꯏ ꯂꯣꯏꯔꯦ ꯑꯗꯨꯒ ꯄꯩꯁꯥ ꯊꯤꯗ꯭ꯔꯗꯤ ꯑꯗꯨ ꯅꯨꯃꯤꯠꯇ ꯑꯝ ꯎꯝ ꯄꯩꯁꯥ ꯊꯤꯒꯗꯕ ꯅꯨꯃꯤꯠꯇꯣ ꯄꯤꯗ꯭ꯔꯗꯤ ꯂꯣꯛ ꯇꯧꯔꯅꯦ ꯑꯃꯨꯛꯀ
ꯑꯣ
ꯎꯄꯥꯏꯂꯩꯇꯔꯦ ꯄꯩꯁꯥ ꯄꯤꯗ꯭ꯔꯤꯐꯥꯎ ꯂꯣꯛ ꯇꯧꯔꯅꯤ ꯄꯥꯏꯗ꯭ꯔꯦ ꯑꯗꯨꯗꯤ
ꯎꯝ
ꯊꯝꯂꯤ ꯂꯣꯟ ꯂꯧꯕꯁꯨ
ꯎꯝ ꯈꯪꯗꯦꯅꯦ
ꯃꯆꯦꯒꯤ ꯃꯆꯥ ꯅꯨꯨꯄꯥꯗꯣ
ꯎꯝ
ꯇꯨꯝꯃꯤꯌꯦ ꯁꯤꯗ ꯉꯁꯥꯏ ꯑꯃꯨꯛꯀ ꯂꯥꯛꯑꯦ ꯃꯣꯏꯌꯨꯝ ꯆꯠꯇꯧ ꯃꯥꯜꯂꯦ
ꯇꯨꯝꯈ꯭ꯔꯕ꯭ꯔꯣ
ꯇꯨꯝꯈ꯭ꯔꯦ ꯉꯁꯥꯏꯅ ꯆꯥꯛ ꯇꯣꯛꯑꯒ ꯉꯥꯏꯍꯥꯛ ꯇꯤꯚꯤ ꯌꯦꯡꯉꯒ ꯇꯨꯝꯈ꯭ꯔꯦ ꯐꯣꯟ ꯌꯦꯡꯍꯟꯗꯕ
ꯍꯣꯏ ꯂꯩꯇꯕ ꯃꯥꯜꯂꯦ
ꯎꯄꯥꯏ ꯂꯩꯇꯔꯦ ꯑꯗꯨꯝ ꯇꯣꯛꯈꯔꯦ
ꯌꯥꯝ ꯅꯨꯡꯁꯤꯌꯦꯀꯣ ꯑꯉꯥꯡꯁꯤꯡꯁꯦ
ꯎꯝ ꯑꯗꯨꯝ ꯌꯦꯡꯍꯟꯕꯁꯨ ꯌꯥꯗꯦꯕ ꯑꯦꯗꯤꯛ ꯆꯨꯒꯅꯤ
ꯎꯝ
ꯈꯤꯇꯪ ꯏꯡꯍꯜꯂꯒ ꯑꯩꯈꯣꯏꯁꯨ ꯌꯥꯗ꯭ꯔꯀꯥꯟꯁꯤꯗ ꯑꯗꯨꯝ ꯐꯣꯟ ꯄꯥꯏꯔꯅ
ꯎꯝ
ꯍꯟꯗꯛ ꯕꯤꯚꯦꯁ ꯂꯩꯇꯕ ꯃꯥꯜꯂꯦꯀꯣ ꯂꯩꯕ꯭ꯔꯥ
ꯂꯩꯇꯕ ꯃꯥꯜꯂꯦ
ꯎꯝ ꯂꯩꯅꯤꯒ ꯍꯥꯏꯔꯝꯗꯥꯏꯅꯦ
ꯈꯪꯗꯦ ꯄꯣꯁꯄꯣꯟ ꯇꯧꯕ꯭ꯔꯥ ꯀꯦꯟꯁꯦꯜ ꯇꯧꯕ꯭ꯔꯥ ꯑꯩꯁꯨ
ꯎꯝ
ꯅꯆꯦꯒꯗꯤ ꯄꯥꯎ ꯐꯥꯎꯅꯕ꯭ꯔꯥ
ꯍꯥꯥ
ꯅꯆꯦꯒꯗꯣ
ꯎꯝ
ꯐꯣꯟ ꯐꯣꯟ ꯇꯧꯔꯅꯨꯕ
ꯑꯧ ꯇꯧꯌꯦ ꯑꯗꯨꯝ ꯃꯔꯛ ꯃꯔꯛꯇ ꯐꯣꯟ ꯇꯧꯔꯁꯨ ꯃꯦꯁꯦꯖ ꯊꯥꯅꯩ
ꯎꯝ ꯅꯨꯡꯉꯥꯏꯅ ꯂꯩꯕ ꯃꯥꯜꯂꯦꯕ
ꯈꯪꯗꯦꯗ ꯃꯥꯁꯨ ꯅꯨꯡꯉꯥꯏꯕ꯭ꯔꯥ ꯅꯨꯡꯉꯥꯏꯇꯕ꯭ꯔꯥ
ꯎꯝ
ꯄꯩꯁꯥ ꯇꯥꯟꯕꯁꯨ ꯋꯥꯕꯅꯤꯗ
ꯍꯣꯏ ꯎꯝ
ꯑꯉꯥꯡꯁꯨ ꯑꯅꯤ ꯂꯩꯕꯅꯤꯅ
ꯎꯝ
ꯑꯗꯨꯗ ꯆꯠꯄꯗ ꯄꯩꯁꯥ ꯃꯤꯉꯣꯟꯗꯒꯤ ꯂꯧꯕꯗꯣ ꯂꯣꯏꯔꯝꯈꯤꯔꯦ ꯂꯣꯏꯔꯝꯈꯤꯔꯣꯏꯑ ꯄꯤꯊꯄꯤꯕꯗꯣ
ꯑꯣ ꯑꯣ
ꯅꯍꯥꯟ ꯑꯩꯅ ꯊꯣꯛꯂꯛꯀꯦꯁꯨ ꯊꯣꯛꯂꯛꯈ꯭ꯔꯣꯅ ꯍꯥꯏꯕ
ꯎꯝ
ꯑꯗꯨꯗ ꯑꯗꯨꯗ ꯊꯣꯛꯑꯒ ꯀꯗꯥꯏ ꯄꯩꯁꯥ ꯇꯥꯔꯒ ꯄꯤꯗꯣꯏꯅꯣ ꯍꯥꯏꯕ ꯑꯗꯨꯁꯨ ꯑꯩꯈꯣꯏꯅ ꯄꯤꯕ ꯉꯝꯗꯕꯅꯤꯅ ꯍꯥꯏꯕ ꯌꯥꯗ꯭ꯔꯦꯗꯅ
ꯍꯣꯏ ꯗꯨꯅ ꯑꯩꯁꯨ ꯋꯥꯔꯤ ꯁꯥꯟꯅꯕꯅꯤꯅ ꯑꯃꯨꯛ ꯂꯥꯛꯄꯗꯨꯅ ꯑꯩꯅ ꯍꯥꯏꯕ ꯑꯗꯨꯒꯤ ꯎꯄꯥꯏ ꯂꯩ ꯀ ꯍꯥꯏꯌꯦ ꯃꯥꯁꯨ
ꯎꯝ ꯍꯥꯏꯌꯦꯕ ꯑꯩꯉꯣꯟꯗꯁꯨ
ꯎꯝ
ꯅꯣꯏꯗꯤ ꯇꯤꯟꯅꯕꯅꯤꯅ ꯋꯥꯔꯤ ꯈꯪꯉꯝꯅꯤꯌꯦ
ꯈꯪꯉꯤꯗ ꯈꯪꯗꯤ ꯈꯪꯉꯤ
ꯎꯝ
ꯉꯥꯁꯤꯗꯤ ꯅꯨꯡꯁꯨ ꯁꯥ ꯆꯨꯗꯦ ꯅꯨꯡꯉꯥꯏꯔꯦꯍꯦ ꯇꯨꯝꯕ ꯅꯨꯡꯉꯥꯏꯅꯤ
ꯍꯌꯦꯡꯁꯦ ꯅꯨꯡꯁꯥ ꯊꯣꯛꯂꯛꯑꯣ ꯁꯤꯅꯤ ꯅꯨꯡꯁꯥ ꯊꯣꯛꯂꯛꯑꯗꯤ ꯊꯕꯛ ꯌꯥꯝꯃꯅꯤ ꯎꯝ ꯀꯔꯤ ꯐꯥꯎ ꯐꯥꯎꯗ ꯍꯥꯏꯕ ꯍꯩꯇꯔꯦ ꯔꯁꯟ ꯉꯥꯛꯇ ꯆꯥꯔ ꯂꯩꯔꯦ ꯑꯩꯈꯣꯏ
ꯎꯝ
ꯍꯥꯎꯇꯕꯗꯣ
ꯎꯝ ꯑꯗꯨꯅꯤ ꯊꯥꯎꯗ꯭ꯔꯁꯨ ꯇꯛꯂꯒ ꯆꯥ ꯆꯥꯕꯅꯤ ꯑꯩꯈꯣꯏꯗꯤ ꯎꯄꯥꯏ ꯂꯩꯇꯦ ꯃꯤ ꯌꯥꯝꯕꯅꯤꯅꯀꯣ ꯐꯤꯁꯨ ꯐꯤꯁꯨ ꯀꯪꯗ꯭ꯔꯦꯅꯦ
ꯍꯥ